ꯍꯜꯂꯛꯄꯒ ꯍꯜꯂꯣ
ꯎꯝ ꯂꯣ
ꯍꯜꯂꯣ ꯎꯝ
ꯇꯥꯏ ꯇꯥꯏ ꯎꯝ
ꯈꯣꯏ ꯉꯁꯥꯏꯗꯩ ꯃꯩꯒ ꯑꯝꯇ ꯂꯥꯛꯇꯦ ꯑꯗꯨꯏꯅꯦ
ꯀꯌꯤ
ꯈꯣꯏ ꯉꯁꯥꯏꯗꯩ ꯃꯩꯒ ꯑꯝꯇ ꯂꯥꯛꯇꯦꯕ꯫
ꯑꯩꯒ ꯈꯪꯅꯕ ꯅꯠꯇꯦ ꯑꯩꯒ ꯈꯪꯅꯕ ꯃꯤꯔꯌꯦ
ꯅꯣꯏ ꯀꯩꯅꯣ ꯅꯃꯥꯟꯅꯕꯤꯖꯨ ꯇꯧꯋꯦ ꯌꯥꯎꯋꯦ ꯗꯥꯏꯅꯦ ꯁꯤꯖꯦ꯫
ꯂꯣꯏ ꯌꯥꯋꯦꯗ ꯁꯥꯟꯅꯩꯗ꯫ ꯑꯗꯣ ꯃꯣꯏꯁꯨ ꯃꯣꯏ ꯄꯦꯌꯔ ꯄꯦꯌꯔ ꯑꯣꯏꯕ ꯍꯥꯏꯇꯥꯔꯦ꯫
ꯑꯣ
ꯄꯤꯌꯔ ꯄꯤꯌꯔ ꯍꯥꯏꯁꯦ ꯑꯩꯈꯣꯏ ꯃꯣꯏ ꯃꯁꯦꯟ ꯑꯗꯨꯝ ꯁꯦꯝꯅꯒꯤꯕ ꯑꯗ ꯑꯃ ꯑꯩꯒ ꯖꯣꯔꯥ ꯄꯨꯂꯦ ꯇꯧꯕꯗꯨꯅ ꯕ꯭ꯂꯨꯇꯨꯠ ꯊꯤꯟꯗꯔ꯭ꯤꯕꯧ ꯋꯥꯔꯤ ꯁꯥꯟꯅ ꯌꯥꯗꯦ ꯃꯥꯏꯗꯣ
ꯎꯝ ꯎꯝ
ꯇꯥ ꯇꯅꯗ꯭ꯔꯕꯗꯣ ꯑꯩꯅ ꯐꯣꯟ ꯑꯣꯈꯠꯂꯨꯔꯦꯕ꯫ ꯑꯗꯨꯗꯣ ꯇꯨ ꯍꯟꯗ꯭ꯔꯦꯠꯀ ꯊꯔꯇꯤ ꯇꯨ ꯐꯪꯉꯦ ꯍꯥꯏꯕ ꯀꯩꯅꯣꯝ ꯍꯥꯏꯕꯅꯤ ꯫
ꯌꯥꯔꯦ ꯌꯥꯝ ꯑꯗꯨ ꯍꯥꯏꯌꯨꯔꯅꯨ
ꯍꯥ ꯃ ꯃꯃꯤꯡ ꯄꯟꯗꯦ ꯀꯟꯐꯥꯔꯦꯡꯁ ꯇꯧ ꯇꯧꯒꯅꯣ ꯇꯧꯒꯅꯨꯌꯣ ꯑꯣ ꯑꯣ ꯀꯩꯗꯧꯔꯝꯃꯤꯅꯣ ꯅꯪ
ꯑꯩ ꯐꯝꯃꯤꯌꯦ ꯑꯩꯈꯣꯏ ꯃꯩꯁꯤꯅ ꯍꯧꯖꯤꯛꯐꯥꯎ ꯂꯥꯛ ꯀꯩ ꯀꯩꯗꯧꯔꯖꯥꯠꯅꯣ ꯈꯪꯗꯦ
ꯅꯣꯏ ꯃꯩ ꯀꯩꯗꯧꯔꯕ
ꯈꯪꯗꯦ ꯃꯩ ꯁꯦꯝꯕꯩ ꯀꯩꯅꯣ ꯇꯧꯕ꯭ꯔꯥ ꯈꯪꯗꯦꯕ ꯍꯧꯖꯤꯛꯐꯥꯎ ꯂꯥꯛꯇꯦꯕ ꯉꯁꯥꯏ ꯄꯨꯡ ꯃꯥꯄꯜ ꯇꯔꯥ ꯑꯗꯨꯋꯥꯏꯗꯩ
ꯑꯩꯗꯤ ꯁꯝ ꯀꯛꯄ ꯆꯈ꯭ꯔꯤꯒ ꯆꯠꯂꯨꯒꯦꯒ ꯍꯥꯏꯔꯝꯕꯗꯨꯗ
ꯁꯝ ꯆꯠꯂꯨꯏ ꯁꯝ ꯁꯝ ꯀꯛꯄ ꯆꯠꯂꯨꯏ
ꯇꯥꯕ꯭ꯕꯣ ꯍꯣꯏ ꯇꯥꯏꯌꯦ ꯗꯨꯒ ꯐꯣꯟ ꯆꯥꯔꯖꯁ ꯇꯧꯕꯃꯨꯛ ꯆꯠꯂꯨꯏꯔꯥ
ꯍꯜꯂꯛꯑꯦ ꯍꯣꯏ ꯑꯗꯨꯒ ꯏꯔꯨꯖꯊꯣꯛꯑꯥ ꯐꯣꯟ ꯆꯥꯔꯖ ꯇꯧꯕ ꯑꯃꯨꯛ ꯆꯠꯂꯦ ꯐꯣꯟ ꯆꯥꯔꯖ ꯇꯧ ꯂꯣꯏꯔꯦ ꯍꯜꯂꯛꯏꯅꯦ ꯗꯨꯒ
ꯕꯣꯟ ꯊꯥꯅꯕ ꯆꯠꯂꯣꯏꯗꯕ
ꯆꯠꯂꯔꯣꯏꯗ ꯉꯁꯤꯗꯤ ꯈꯣꯡ ꯅꯥꯏ ꯅꯨꯡꯉꯥꯏꯇꯦ
ꯐꯠꯇ꯭ꯔꯣꯉꯔꯥꯡ ꯅꯥꯕ
ꯐꯠꯇꯦꯗ
ꯐꯠꯇꯤꯌꯦ
ꯐꯠꯇꯤꯌꯦ
ꯍ ꯍꯣꯏ ꯍꯣꯏ
ꯄꯦꯟꯀꯤꯂꯔ ꯒꯨꯝꯠ ꯆꯥꯎ
ꯄꯦꯟꯀꯤꯂꯔ
ꯎꯝ
ꯄꯦꯟꯀꯤꯂꯔ ꯆꯥꯕ ꯇꯜꯂꯤ ꯑꯁ ꯀꯥꯏꯗꯩꯏꯅꯣ ꯐꯠꯇꯦ ꯄꯦꯟꯀꯤꯜꯂꯔ ꯆꯥꯕ ꯌꯥꯝ
ꯑꯩꯗꯤ ꯄꯦꯡꯀꯤꯂꯔ ꯌꯥꯝ ꯁꯤꯖꯤꯟꯅꯩ
ꯏꯁ ꯍꯛꯆꯥꯡ ꯑꯗꯨꯝ ꯁꯣꯛꯑꯦꯕ
ꯀꯣꯛꯆꯤꯛꯄꯩꯁꯨ ꯄꯦꯟꯀꯤꯂꯔ ꯍꯥꯏꯗꯤ
ꯐꯠꯇꯕꯅꯦ
ꯈꯣꯡ ꯈꯨꯠ ꯆꯤꯛꯄꯩꯁꯨꯨ
ꯍꯛꯆꯥꯡ ꯌꯥꯝ ꯁꯣꯛꯄꯅꯦ ꯏꯁꯥ ꯁꯣꯛꯄꯅꯦ ꯄꯦꯟꯀꯤꯂꯔ ꯌꯥꯝ ꯆꯥꯔꯨꯅꯨ
ꯑꯁ ꯀꯥꯏꯗꯩꯅꯣ
ꯀꯩꯁꯨ ꯀꯥꯏꯗꯦꯌꯦ ꯁꯣꯛꯄꯅꯦ
ꯀꯔꯤ
ꯍꯛꯆꯥꯡ ꯁꯣꯛꯄꯅꯦꯃꯤ ꯄꯦꯟꯀꯤꯂꯔ ꯌꯥꯝ ꯆꯥꯕꯗꯣ
ꯎꯝ ꯈꯪꯉꯦ
ꯈꯪꯉꯒ ꯆꯥꯏꯕ
ꯍꯥꯎ ꯍꯥꯎ
ꯗ꯭ꯌꯨꯇꯤ ꯆꯠꯄ꯭ꯔꯣ ꯉꯁꯤ
ꯆꯠꯂꯦ ꯐꯝꯃꯤ ꯊꯕꯛ ꯂꯣꯏ ꯆꯠꯂꯛꯑꯒ ꯑꯗꯨ ꯇꯧꯔꯝꯃꯦ
ꯇꯩꯩꯅꯣ ꯍꯣꯁꯇꯦꯜ ꯍꯟꯂꯛꯑꯕꯣ
ꯍꯣꯁꯄꯤꯇꯥꯜꯒꯤ ꯃꯣꯒꯤ ꯒꯥꯔꯤ ꯄꯥꯔꯛ ꯇꯧꯐꯝꯗꯣ ꯋꯥꯏꯌꯦ
ꯄꯦꯁꯦꯟ ꯀꯌꯥ ꯀꯃꯥꯏꯅ ꯇꯧꯔꯕ ꯉꯁꯤꯗꯤ ꯀꯌꯥ ꯄꯦꯁꯦꯟ ꯀꯌꯥꯃꯨꯛꯀ ꯌꯦꯡꯒꯦ
ꯋꯥꯇꯔ ꯂꯩꯕ ꯉ ꯂꯦꯕꯔ ꯔꯨꯝꯗ ꯇꯥꯏꯌꯦ
ꯎꯝ
ꯂꯦꯕꯔ ꯔꯨꯝꯗ ꯂꯩ
ꯎꯝ ꯅꯣꯏ ꯑꯗꯨ ꯀꯩꯅꯣ ꯇꯧꯕ꯭ꯔꯣ ꯑꯁꯇꯥꯏꯞ ꯑ ꯏꯁꯇꯥꯏꯄꯦꯟꯒ ꯁꯥꯕ꯭ꯔꯣ ꯑꯗꯨꯗꯣ ꯗꯦ ꯑꯁ ꯐ꯭ꯔꯤꯗ
ꯐ꯭ꯔꯤꯗ ꯆꯪ
ꯂꯣꯢꯔꯦꯍꯦ
ꯑꯩꯈꯣꯏꯅ ꯄꯩꯁꯥ ꯄꯤꯖꯔꯒꯗꯤ
ꯑ ꯐꯔꯦ ꯐꯔꯦ ꯀꯔꯤ ꯢꯟꯖꯥꯡ ꯆꯥꯒꯦ ꯉꯁꯤ ꯅꯪꯕꯣ
ꯑꯣꯏ
ꯍꯋꯥꯏꯗ ꯇꯥꯔꯦ
ꯍꯋꯥꯏ ꯃꯥꯅꯗꯅ
ꯎꯍꯨ
ꯄ꯭ꯔꯣꯇꯤꯟꯒꯖꯦ ꯆꯦꯛ ꯇꯧꯔ ꯄ꯭ꯔꯣꯇꯤꯟꯒꯁꯦ ꯄꯨꯔꯥ ꯈꯨꯋꯥꯡ
ꯍꯋꯥꯏ ꯑꯗꯨꯝ ꯆꯥꯕꯒꯤ
ꯎꯝ ꯑꯩ ꯅꯍꯥꯎ ꯀꯩꯒꯤꯅꯣ ꯅꯕꯗ ꯄ꯭ꯔꯣꯇꯤꯟ ꯆꯦꯛ ꯇꯧꯑꯣ ꯅꯪꯗꯣ ꯑꯃꯝꯇꯪꯆꯦ ꯇꯧ ꯑꯗꯨꯒ ꯄꯣꯏꯟ ꯑꯍꯨꯝ ꯍꯦꯟꯕ
ꯅꯪ ꯈꯔ ꯅꯣꯡ ꯉꯥꯜꯂꯤꯀꯣ ꯅꯪꯁꯦ
ꯅꯣꯏꯕꯅꯦ ꯑꯁ ꯑꯗꯣ ꯍꯥꯟꯅꯗꯤ ꯑꯩꯅ ꯑꯦꯂꯚꯦꯟ ꯇꯨꯌꯦ ꯄꯥꯕ ꯀꯥꯟꯗ ꯋꯦꯠ ꯐꯣꯔꯇꯤ ꯐꯥꯏꯚ ꯐꯣꯔꯇꯤ ꯁꯤꯛꯁ ꯂꯩꯔꯃꯤꯅꯦ ꯑꯗꯣ ꯍꯧꯖꯤꯛꯇꯤ ꯁꯤꯇꯤ ꯆꯥꯝꯃꯥꯃꯗꯒꯤ ꯂꯣꯏꯔꯦ ꯑꯩꯈꯣꯏ ꯁꯤꯗꯩ ꯊꯣꯛꯈꯤꯕ ꯁꯤꯛꯁꯇꯤ ꯑ ꯑꯩꯈꯣꯏ ꯁꯤꯗ ꯑꯩꯈꯣꯏ ꯁꯤꯗ ꯂꯩꯕ ꯀꯥꯡꯕꯨꯒꯩꯁꯦ ꯅꯣꯏꯗꯕꯝꯗ ꯌꯥꯎꯗꯦ
ꯑꯗꯨꯝ ꯐꯝꯃ ꯆꯥꯔ ꯂꯩꯕꯩꯔꯕ
ꯍꯣꯏ ꯂꯝꯄꯥꯛ ꯑꯃ ꯂꯩꯔꯒ ꯉꯥꯏꯍꯥꯛ ꯋꯥꯛꯀꯤꯡ ꯆꯦꯠꯅꯤꯁꯨ ꯅꯠꯇꯦ ꯆꯥꯛ ꯆꯔꯥꯅꯤ ꯐꯃꯨꯡ ꯀꯥꯈꯠꯂꯅꯤ ꯆꯥꯛ ꯆꯥꯅꯤ ꯐꯃꯨꯡ ꯁꯣꯔꯣꯛ ꯃꯄꯥꯟꯗ ꯂꯩꯕꯒꯤ ꯃꯣꯏꯗꯤ ꯀꯩ ꯍꯥꯏꯇꯥꯔꯦ ꯏꯝꯐꯥꯜ ꯑꯦꯔꯤꯌꯥꯗꯤ ꯃꯣꯏ ꯃꯣꯏ ꯁꯨꯃꯥꯡ ꯕꯧ ꯂꯩꯇꯦꯗꯣ ꯑꯗꯨ ꯇꯧꯋꯦꯕ
ꯃꯥꯅꯦ ꯃꯥꯅꯦ
ꯑꯗꯨꯗꯩ ꯑꯥꯎꯇꯤꯡꯁꯨ ꯁꯟꯗꯦ ꯅꯠꯇꯅ ꯊꯣꯛꯄ ꯌꯥꯗꯦ ꯗ꯭ꯌꯨꯇꯤ ꯍꯨꯔꯥꯜꯂꯒ ꯆꯠꯄ ꯅꯣꯡꯐꯥꯗꯣꯛ ꯍꯣꯏꯠ ꯑꯗꯨꯃꯥꯏ ꯆꯠꯂꯦ ꯑꯗꯨꯁꯨ ꯄꯥꯛꯁꯥ ꯆꯠꯇꯦꯗ
ꯖꯦꯜꯗ ꯂꯩꯕꯒ ꯆꯞ ꯃꯥꯟꯅ ꯂꯩꯔꯤꯅꯦ ꯑꯗꯨꯗꯤ
ꯃꯥꯅꯤ ꯖꯦꯜꯅꯦ ꯂꯩꯔꯤꯁꯦ
ꯅꯨꯡꯉꯥꯢꯕꯤꯗꯦꯗ
ꯅꯨꯡꯉꯥꯢ ꯇꯕꯅꯤ ꯌꯨꯝꯒ ꯊꯣꯛ ꯀꯥꯟ ꯅꯨꯡꯉꯥꯏ ꯑꯗꯨꯝ
ꯍꯥꯥ ꯀꯥꯔꯤ ꯍꯥꯢꯅꯣ ꯈꯪꯗꯦ ꯑꯉꯥꯡꯅꯤ ꯍꯨꯝ
ꯂꯥꯏꯔꯕ ꯋꯥꯔꯜꯒꯤ ꯕꯥꯏꯔꯦꯜ ꯆꯞꯄꯗꯣ ꯎꯔꯕ
ꯎꯔꯦ ꯎꯔꯦ
ꯎꯅꯤꯡꯉꯦ ꯌꯥꯝ
ꯀꯔꯤ ꯅꯤꯁꯥꯥꯅꯣ ꯈꯪꯗꯦ ꯗꯨ ꯅꯨꯄꯥꯗꯨꯅ ꯇꯧꯔꯤꯗꯨꯅ
ꯃꯥ ꯈꯔ ꯃꯥ ꯁꯁꯀ꯭ꯔꯥꯏꯕꯔ ꯈꯔ ꯌꯥꯝꯃꯦ ꯑꯗꯒꯤ ꯐꯦꯁꯕꯨꯛꯇꯁꯨ ꯃꯤꯅ ꯐꯣꯂꯣꯋꯥꯔꯗ ꯇꯧꯕꯒ ꯌꯥꯝꯃꯦ ꯁꯤ
ꯑꯗꯨ ꯑꯗꯨ ꯑꯣꯏꯔꯦ ꯌꯥꯔꯦꯕꯀꯣ ꯑꯗꯣ ꯌꯥꯔꯛꯏꯕ ꯅꯨꯄꯤꯗꯨꯅ ꯀꯩ ꯋꯥꯈꯜꯅꯣꯕ
ꯍꯜꯂꯛꯄꯤꯅ ꯑꯗꯨꯅꯅꯤ
ꯑꯦ ꯅꯨꯄꯤꯗꯨ ꯍꯜꯂꯛꯄꯅꯦ ꯍꯥꯏꯔꯣ ꯑꯣ
ꯑꯗꯨꯔꯅꯤꯅꯦ ꯑꯗꯨꯁꯨ ꯑꯁ ꯈꯪꯗꯦꯗ ꯒ꯭ꯌꯥꯟ ꯇꯥꯗꯦ ꯍꯨꯖ
ꯏꯃꯥꯟꯅꯕꯤ ꯑꯃꯅ ꯍꯥꯏꯔꯛꯄꯅꯦ ꯍꯂꯛꯄꯤꯅꯦꯅ
ꯎꯝ ꯅꯥ ꯑꯗꯨꯗꯤ ꯃꯥꯏ ꯅꯨꯄꯤꯗꯨꯒ ꯍꯧꯖꯤꯛ ꯑꯗꯨꯝ ꯂꯩꯃꯤꯟꯅꯔꯤꯕꯖꯥꯂ ꯅꯨꯄꯤꯗꯣ ꯆꯠꯈ꯭ꯔꯖꯥꯂ
ꯈꯪꯗꯦ ꯑꯗꯨ ꯅꯨꯄꯤꯗꯣ ꯅꯨꯡꯉꯥꯏꯇꯦ ꯑꯩꯗꯤ ꯑꯗꯨ ꯅꯨꯄꯤ ꯃꯆꯨꯝ ꯅꯨꯄꯤ ꯑꯃ ꯐꯥꯎꯔꯁꯨ ꯆꯩꯅꯥꯗꯣ ꯃꯉꯣꯟꯗ ꯈꯥꯡꯃꯝꯗꯤ ꯊꯣꯛꯑꯦ
ꯃꯥꯅꯤ ꯃꯥꯅꯤ ꯃꯥꯅꯤ
ꯑꯩꯉꯣꯟꯗꯕꯨ ꯑꯣꯏꯔꯗꯤ ꯊꯥꯡ ꯇꯤꯜꯂꯒꯔ ꯀꯩꯅꯣꯝ ꯍꯥꯠꯇꯣꯛꯑꯝꯃꯒ ꯏꯟꯁꯥꯡ ꯑꯍꯥꯎꯕ ꯑꯃ ꯊꯣꯛꯑ ꯆꯥꯃꯤꯟꯅꯔꯁꯦ ꯍꯥꯏꯔꯅꯤ ꯀꯩꯝ ꯁꯨꯉꯥꯡꯉꯥꯡꯗ ꯀꯩꯝ ꯈꯪꯗꯕ ꯁꯥꯔꯒ ꯑꯗꯨ ꯍꯨ ꯍꯥꯞꯄ ꯄꯤꯖꯒꯅꯤ
ꯑꯦꯁ ꯑꯦꯁ ꯑꯦꯁ ꯑꯦꯁ ꯉꯝꯃꯅꯤꯍꯦ ꯃꯥꯂꯦꯍꯦ
ꯄꯨꯛ ꯑꯩ ꯅꯨꯡꯁꯤꯗꯩꯅ ꯆꯠꯈ꯭ꯔꯕ ꯃꯤꯗꯨꯕꯨ ꯑꯩꯅ ꯀꯩꯗꯕꯒꯤ
ꯃꯤ ꯁꯥꯍꯥꯠ ꯃꯤ ꯍꯥꯄꯒ ꯃꯤ ꯍꯥꯄꯒ ꯌꯥꯝ ꯉꯝꯗꯧ ꯗꯧꯒꯤ ꯇꯥꯏꯞꯇ
ꯀꯔꯤꯌꯥ
ꯃꯤ ꯍꯥꯠꯄ ꯉꯝꯗꯧꯕꯒꯤ ꯇꯥꯏꯞꯇ ꯌꯥꯝ
ꯑꯦ ꯅꯪ ꯂꯧꯔꯤꯕ ꯅꯨꯄꯤꯗꯣ ꯑꯇꯣꯞꯄ ꯅꯨꯄꯥꯗ ꯃꯌꯨꯝ ꯄꯥꯟ ꯊꯣꯛꯈ꯭ꯔꯣ ꯅꯪ ꯀꯃꯥꯏꯅ ꯇꯧꯅꯤ
ꯀꯔꯤ ꯍꯥꯏꯗꯣꯏꯅꯣ ꯑꯩ ꯑꯗꯨꯝ ꯇꯨꯃꯤꯟ ꯂꯩꯇ ꯑꯩ ꯀꯩꯝꯇ ꯇꯧꯔꯣꯏ ꯃꯥꯏ ꯆꯠꯆ ꯆꯠꯅꯤꯡꯕ ꯆꯠꯆꯒꯤꯖꯅꯨꯑꯣ
ꯑꯩꯗꯤ ꯌꯥꯔꯣꯏ ꯑꯗꯨ
ꯎꯝ ꯃꯤꯅ ꯆꯠꯅꯤꯡꯉꯦꯅ ꯆꯠꯆꯕꯤꯕꯗꯨ ꯑꯩꯅ ꯑꯃꯨꯛ ꯊꯤꯡꯉꯨꯗ꯭ꯔꯣ
ꯊꯤꯡ ꯇꯕꯅꯤ
ꯊꯦꯡꯉ ꯆꯠꯅꯤꯡꯉꯗꯤ ꯆꯠꯆꯈ꯭ꯔꯣ ꯌꯥꯔꯦ ꯅꯪ ꯊꯣꯛꯄ ꯅꯨꯡꯉꯥꯏꯅꯕ ꯂꯩꯖꯒ꯭ꯔꯣ ꯅꯨꯡꯉꯥꯏꯇ꯭ꯔꯦꯅ ꯆꯠꯈ꯭ꯔꯤꯅꯤ ꯀꯩꯅꯣ
ꯀꯩꯅꯣ ꯇꯧꯒꯅꯤ
ꯈꯪꯗꯦꯗ ꯒ꯭ꯌꯥꯟꯇꯗꯦ ꯍꯧꯖꯤꯛꯀꯥꯟꯁꯦ ꯒ꯭ꯌꯥꯟ ꯃꯦꯟ ꯇꯥꯗꯦ ꯀꯣꯛꯀ ꯉꯥꯎꯖꯩ ꯈꯣꯏ
ꯍꯤꯔꯦ ꯑꯗꯨꯅ
ꯎꯝ ꯀꯤꯖꯩ ꯑꯉꯛ ꯑꯉꯛꯄ ꯃꯤ ꯉꯥꯛꯇ ꯉꯥꯏꯔꯕꯅꯦ ꯍꯧꯖꯤꯛꯀꯥꯟꯗꯤ ꯇꯧ ꯉꯝꯕ ꯇꯧ ꯉꯝꯕꯤ ꯉꯥꯛꯇ ꯉꯥꯏꯔꯕꯅꯦ
ꯎꯝ ꯇꯧꯉꯝꯕ ꯇꯧꯉꯝꯕꯤ ꯉꯥꯛꯇ ꯉꯥꯏꯔꯦ ꯍꯌꯦꯗꯤ ꯁꯟꯗꯦꯅꯤ ꯈꯔ ꯑꯣꯞ ꯂꯩ ꯋꯥꯏꯁꯪ
ꯎꯝ ꯀꯩꯝ ꯆꯠꯂꯔꯣꯏ ꯍꯌꯦꯡꯗꯤ ꯑꯗꯨꯗꯤ
ꯀꯩꯝ ꯆꯠꯂꯔꯣ ꯃꫭꯏ ꯑꯇꯩꯕꯨꯗꯤ ꯑꯥ ꯃꯣꯏ ꯑꯇꯩꯕꯨꯗꯤ ꯑꯥꯎꯗꯤ ꯊꯣꯡꯔꯅꯤ ꯍꯥꯏꯕꯅꯦ ꯑꯗꫭ ꯑꯩꯗꯤ ꯂꯩꯇꯦ ꯃꯣꯏ ꯗꯦꯠ ꯆꯠꯅꯅꯦ ꯍꯥꯏꯕꯅꯦꯕ
ꯎꯝ
ꯀꯣꯏꯕ ꯆꯠꯀꯅꯤ ꯍꯥꯏ
ꯎꯝ
ꯑꯩ ꯃꯥꯏꯕꯤ ꯆꯠ ꯆꯠꯁꯦ ꯍꯧꯕꯅꯦ ꯑꯩ ꯇꯜꯂꯦ ꯄꯩꯁꯥ ꯂꯩꯇꯦ
ꯎꯝ ꯆꯨꯝꯃꯤ ꯄꯩꯁꯥ ꯆꯪꯉꯤ ꯆꯠꯄꯗ
ꯆꯠꯄꯗꯨꯗ ꯆꯠꯂꯅꯤ ꯕꯖꯥꯔ ꯆꯠꯂꯝꯅꯤꯅ ꯄꯣꯠ ꯂꯩꯅꯤꯡꯉꯛꯑꯅꯤ
ꯎꯝ
ꯂꯥꯏꯅꯤꯡꯉꯛꯑꯅꯤꯅ ꯄꯩꯁꯥ ꯑꯌꯥꯎꯕꯗꯣ ꯂꯣꯏꯁꯤꯟꯒꯔꯅꯤ
ꯃꯥꯅꯤ ꯃꯥꯅꯤ ꯄꯩꯁꯥ ꯌꯥꯎꯗꯅ ꯌꯥꯄꯣꯠꯇꯦ ꯄꯩꯁꯥ ꯍꯥꯏꯖꯤꯅꯤ ꯁꯦꯜꯅ ꯃꯔꯨꯅꯤ
ꯃꯥꯅꯤ
ꯁꯦꯜ ꯄꯥꯏꯗꯕꯩꯅꯦ ꯇꯥꯔ ꯂꯩꯖꯦ ꯑꯈꯣꯏꯖꯨ ꯄꯩꯁꯥꯖꯤꯅ ꯄꯩꯁꯥ ꯍꯥꯏꯖꯦ
ꯁꯤ ꯀꯩꯗꯧꯒꯦ ꯌꯦꯡꯉꯨ ꯉꯁꯪ ꯉꯥꯡꯕ꯭ꯔꯥ ꯅꯥꯥꯢ ꯌꯥꯝ ꯊꯦꯡꯕꯗ ꯎꯔꯤꯡꯂꯥ ꯀꯩꯅꯣꯝ ꯊꯨꯡꯉꯦ
ꯀꯩ ꯢꯟꯖꯥꯡ ꯆꯥꯒꯦ ꯅꯪ
ꯀꯣꯕꯤ ꯁꯥꯛ ꯆꯥꯏꯑꯦ ꯉꯁꯤꯗꯤ
ꯑꯈꯣꯏꯖꯨ ꯀꯣꯕꯤ ꯃꯅꯝꯒ ꯇꯥꯕ ꯍꯩꯅꯗ꯭ꯔꯦꯗ
ꯀꯣꯕꯤꯖꯨ ꯑꯗꯨꯝ ꯆꯥꯕ꯭ꯔꯥ ꯍꯥꯏꯖꯦ
ꯑꯩꯁ ꯁꯟꯅ ꯊꯣꯡ ꯈꯨꯠꯊꯣꯡꯅꯤ ꯈꯨꯆꯥꯎ ꯈꯨꯆꯥꯎ ꯀꯣꯕꯤ ꯑꯃ ꯖꯣꯞ ꯖꯣꯄ ꯌꯥꯜꯂꯒ ꯊꯣꯡꯕꯗꯣ
ꯎꯝ
ꯑꯗꯨꯗꯣ
ꯑꯩꯈꯣꯏ ꯅꯍꯋꯥꯏ ꯀꯦꯝ ꯂꯩꯕꯗꯣ ꯇꯧꯏ ꯑꯈꯣꯏꯖꯨ ꯑꯁ ꯍꯋꯥꯏꯒꯤ ꯍꯋꯥꯏ ꯑꯗꯨꯝ ꯆꯥꯗꫭꯏꯅꯤ ꯑꯗꯩ ꯀꯣꯕꯤ
ꯑꯩꯗꯤ ꯀꯣꯕꯤ ꯆꯥꯅ ꯀꯣꯕꯤ ꯌꯣꯡꯆꯥꯛ ꯃꯇꯝꯗꯗꯤ ꯑꯁ ꯑꯩꯅ ꯗꯤꯞ ꯌꯥꯟꯕꯣꯢ ꯀꯩꯅꯣ ꯇꯧꯌꯦ ꯈꯣꯠꯂꯦꯅ ꯆꯥꯗꯦꯗ ꯍꯥꯏꯅꯗꯦꯍꯦ ꯅꯝꯊꯤꯒꯦ ꯅꯝꯊꯤ
ꯆꯥꯗꯦ ꯑꯈꯣꯏ ꯌꯣꯡꯆꯥꯛ ꯆꯥꯕ ꯍꯩꯅꯗꯦ ꯃꯌꯥꯝ ꯄꯨꯟꯅ ꯂꯩꯃꯤꯟꯅꯕꯖꯨ ꯇꯧꯕꯅꯤ ꯑꯗꯨꯃꯥꯏꯅ ꯑꯗꯨꯝ ꯑꯈꯣꯏꯖꯨ ꯌꯨꯝ ꯂꯩꯀꯥꯟꯗ ꯆꯥꯔꯛꯥꯦ ꯌꯥꯝ
ꯌꯨꯝꯗꯒꯤ ꯃꯣꯔꯣꯛ ꯑꯆꯥꯔ ꯁꯦꯝꯃ ꯄꯣꯔꯛꯑꯦ ꯑꯗꯨꯗꯨꯒ ꯆꯥꯢ ꯉꯁꯥꯏꯖꯨ ꯗꯨꯒ ꯏꯃꯥꯟꯅꯕꯤ ꯑꯃ ꯕꯥꯔꯠꯗꯦ ꯇꯥꯕꯒꯤ ꯃꯥꯒꯤ ꯀꯦꯛ ꯀꯛꯑꯦ
ꯎꯝ ꯑꯆꯥꯄꯣꯠꯇꯤ ꯀꯩꯝ ꯆꯥꯗ꯭ꯔꯕꯣ
ꯑꯩꯗꯤ ꯆꯥꯕ ꯌꯥꯗꯕꯅꯤꯅ ꯆꯥꯗꯦ
ꯆꯨꯝꯃꯤꯅꯦ ꯅꯪ ꯆꯥꯕ ꯌꯥꯗꯦꯀꫭ
ꯑꯩ ꯍꯧꯖꯤꯛꯀꯥꯟꯗꯤ ꯆꯥꯕ ꯌꯥꯝ ꯀꯛꯑꯦ ꯁꯤ ꯑꯃꯔꫭꯝꯗꯗꯤ ꯐꯩꯌꯦꯅ ꯈꯜꯂꯦ
ꯍꯣꯏ ꯍꯛꯆꯥꯡꯗꯤ ꯗꯨꯝ ꯇꯧꯅꯕ
ꯆꯥꯕ ꯌꯥꯏ ꯍꯥꯏꯗꯤ ꯍꯣꯁꯇꯦꯜꯗꯩ ꯄꯨꯛꯇꯣ ꯊꯟꯗꯕꯤ ꯂꯥꯛꯑꯕꯅꯤꯅ꯫
ꯎꯝ
ꯆꯥꯕ ꯌꯥꯕ ꯄꯨꯡ ꯆꯥ ꯆꯥꯁꯜꯂꯅꯤ ꯀꯩ ꯃꯊꯣꯡ ꯃꯔꯝ ꯈꯪꯗꯉꯩ꯫ ꯆꯧꯗꯩ ꯀꯩꯗꯩ ꯕꯣꯔꯥꯗꯩ ꯀꯩꯗꯩ
ꯎꯝ
ꯒ꯭ꯌꯥꯟ ꯇꯥꯗꯦ ꯑꯗꯨꯗꯗꯨꯝ ꯍꯋꯥꯢꯅꯦ ꯕꯣꯔꯥꯅꯦ ꯄꯥꯁꯟꯈ꯭ꯔꯥꯗꯤ
ꯅꯪ ꯉꯁꯤ ꯃꯤ ꯑ ꯀꯩꯝ ꯁꯝ ꯀꯛꯄ ꯆꯠꯂꯨꯕꯗꯨꯅ ꯂꯣꯏꯔꯦ ꯊꯕꯛ ꯑꯇꯩ ꯆꯠꯇ꯭ꯔꯦ꯫
ꯆꯠꯇ꯭ꯔꯦ ꯉꯁꯥꯏ ꯎꯝ ꯑꯌꯨꯛꯇ꯫ ꯕꯣꯜ ꯇꯣꯔꯅꯥꯃꯦꯟ ꯑꯃ ꯆꯧꯖꯦꯅ ꯍꯥꯏꯐꯦꯠ ꯆꯠꯃꯤꯟꯅꯔꯨꯢ ꯏꯃꯥꯟꯅꯕꯒꯤ꯫
ꯑꯩ ꯁꯥꯟꯅꯕ ꯌꯥꯎꯗꯦ ꯈꯣꯡ ꯌꯥꯗꯝꯅꯤꯅ꯫
ꯈꯣꯏꯗꯤ ꯄꯨꯡ ꯇꯔꯨꯛ ꯀꯤꯗꯨ ꯇꯔꯨꯛ ꯃꯉꯥ ꯃꯈꯥꯏꯗꯨꯗ ꯍꯧꯗꯣꯔꯛꯑꯦ ꯎꯔꯥꯎ ꯊꯔꯥꯎꯔ ꯋꯥꯔꯗꯦꯟꯅ꯫ ꯕ ꯍꯧꯒꯠꯂꯛꯑꯦ ꯄ꯭ꯔꯦꯌꯔ ꯇꯧꯔꯦ꯫ ꯂꯣꯏꯔꯀꯥꯟꯗ ꯅꯣꯏ ꯊꯥꯔꯠ ꯌꯌꯥꯔꯁꯦ ꯒ꯭ꯌꯥꯟ ꯇꯥꯒꯦ ꯍꯥꯏꯕ꯭ꯔꯥ꯫ ꯇꯥꯔꯣꯏꯒꯦ ꯍꯥꯏꯕ꯭ꯔ ꯍꯥꯏꯌꯦ ꯫
ꯀꯔꯤ ꯀꯔꯤ ꯇꯧꯔꯨꯔꯒꯦꯕ꯫
ꯍꯧꯒꯠꯇꯕꯩ